ꯍꯜꯂꯣ
ꯆꯒꯔꯕꯣ
ꯍꯜꯂꯣ
ꯆꯥꯗ꯭ꯔꯤꯕꯣ ꯇꯥꯗꯦ ꯍꯥꯏ ꯆꯥꯛ ꯊꯣꯡꯗꯦ ꯈꯣꯏꯗꯤ ꯆꯥꯔ ꯍꯦꯜꯂꯦꯅꯦ
ꯍꯥꯥ
ꯊꯦꯡꯗꯔꯣ
ꯀꯣꯜ ꯂꯥꯛꯄ ꯃꯥꯜꯂꯦꯀꯣ
ꯍꯥ ꯍꯣꯏ
ꯀꯣꯜ ꯑꯃ ꯂ
ꯂꯥꯛꯄ ꯑꯗꯨꯒꯤꯅꯦ
ꯄ ꯃꯂꯦꯕ
ꯎꯝ ꯊꯝꯒ꯭ꯔꯦꯅ
ꯈꯣꯏꯗꯤ ꯆꯥꯒ꯭ꯔꯦ ꯑꯩꯔꯣ
ꯅꯪ ꯀꯥꯏꯗꯒꯤ
ꯏꯁ ꯑ ꯏꯁ ꯍꯥꯎꯇꯦ ꯂꯣꯀꯦꯁꯟꯁꯦ ꯑꯗꯨꯃꯥꯏ ꯍꯪꯉꯣꯏꯁꯦ ꯑꯗꯨꯃꯥꯏ ꯍꯥꯏꯕꯅꯦ ꯀꯣꯜꯗ
ꯑꯥ
ꯇꯥꯕ꯭ꯔ
ꯂꯣꯀꯦꯁꯟꯁꯦ ꯑꯗꯨꯃꯥꯏꯅ ꯍꯥꯏꯔꯣꯏꯁꯦ ꯑꯗꯨꯃꯥꯏ ꯍꯥꯏꯔꯗꯤꯅꯦ ꯔꯤꯖꯦꯛ ꯆꯠꯀꯅꯦꯕ ꯏꯕꯥꯅꯦꯒꯤꯁꯦ
ꯑꯣ ꯑꯣ ꯑꯩꯗꯣ ꯑꯍꯥꯟꯕ ꯑ ꯍꯥꯏꯗꯤ ꯐꯪꯗꯤ ꯐꯪꯉꯒ ꯀꯣꯜ ꯇꯧꯕ ꯅ
ꯅꯨꯃꯤꯠ ꯀꯥꯌꯅꯤ ꯁꯨꯔꯦ ꯌꯧꯕ
ꯉꯁꯤꯈꯛ ꯌꯥꯗꯉꯥꯏ ꯐꯥꯁ
ꯐꯥꯔꯁ ꯀꯣꯜꯅꯦꯕꯀꯣ ꯔꯨꯜꯁꯒ ꯔꯦꯒꯨꯂꯁꯟꯗꯣ ꯑꯗꯨꯃꯥꯏ ꯄꯥꯎ ꯎꯗꯅ
ꯃꯌꯥꯝ ꯀꯥꯏ ꯑꯗꯨ ꯐꯡꯗꯦꯕ ꯑ ꯍꯥꯏꯔꯛꯑꯒ ꯑꯗꯨ ꯍꯥꯏꯕ ꯑꯗꯨ ꯔꯨꯜꯁ ꯑꯦꯟ ꯔꯤꯒꯨꯂꯦꯁꯟ ꯑꯩꯁꯨ ꯄꯛ ꯃꯦꯟ ꯃꯇꯝꯟꯒꯠ ꯆꯜꯂꯒ
ꯋꯥꯆꯦꯞꯇ ꯄꯣꯁ ꯇꯧꯔꯛꯄ ꯃꯔꯤꯒꯤ ꯑꯗꯨꯗꯤ ꯀꯔꯤꯌꯥꯒꯤ ꯁꯣꯔꯤ ꯑꯗꯨ ꯀꯝꯄꯅꯤꯒꯤ ꯗꯤꯅꯤꯁꯒꯤ ꯌꯦꯡꯉꯩꯗꯣ ꯑꯗꯨꯃꯥꯏꯅ ꯄꯣꯁ ꯇꯧꯕꯤꯕꯅꯦ꯫
ꯑꯥ
ꯅꯣꯏꯕꯅꯤ ꯍꯧꯖꯤꯛꯁꯦ ꯋꯥꯔꯤ ꯑꯗꯨꯃꯥꯏꯥꯟ ꯁꯅꯥ ꯀꯨꯝꯕꯔꯤꯉꯩꯗꯀꯣ ꯕꯦꯛꯒ꯭ꯔꯥꯎꯟ ꯀꯩꯀꯔꯥ ꯅꯣꯏꯁꯇ ꯌꯥꯗꯕꯅꯤ ꯑꯗꯨꯗꯣ
ꯎꯝ
ꯕꯥꯅꯦꯒꯤ ꯚꯣꯏꯁ ꯈꯛꯇ ꯑꯗꯨꯃꯥꯏꯅ ꯃꯣꯏꯁꯦ ꯑꯗꯨꯃꯥꯏꯅ ꯇꯧꯗꯣꯏꯅꯦꯕ ꯑꯇꯣꯞꯄ ꯁꯥꯎꯟ ꯀꯩ ꯇꯥꯕ ꯌꯥꯗꯕꯅꯦꯕ
ꯑꯥ ꯁꯤꯗ ꯇꯥꯗꯦ꯫
ꯑꯗꯨꯗꯒꯤꯅꯦ꯫
ꯗꯤ
ꯍꯣꯏ ꯑꯩꯈꯣꯏꯗꯤ ꯆꯪꯉꯈꯔ꯭ꯗꯤ ꯃꯍꯧꯁꯥꯅꯤ ꯫ ꯅꯣꯏꯗꯤ ꯊꯣꯡꯕ ꯊꯣꯡꯗ꯭ꯔꯦ ꯍꯥꯏꯔꯗꯤ ꯑꯁ ꯄꯨꯡ ꯀꯌꯥꯗ ꯆꯥꯗꯣꯏꯅꯣ? ꯑꯁ
ꯄꯨꯡ ꯅꯥꯏꯟ ꯊꯥꯔꯇꯤ꯫ ꯑꯣ ꯑꯗꯨꯒ ꯄꯨꯡ ꯇꯦꯟ ꯊꯥꯔꯇꯤ ꯁ꯭ꯋꯥꯏ ꯇꯨꯝꯕ ꯆꯅꯂꯥꯅꯤ ꯇꯨꯝꯕꯗꯤ ꯇꯨꯝꯃꯣꯏ ꯇꯨꯝꯕ ꯆꯪꯉꯒ
ꯍꯣꯏ ꯅꯣꯏꯗꯤ ꯈꯪꯉꯤꯗ ꯑꯩ ꯃꯍꯧꯁꯥꯅ꯫
ꯆꯥꯏ
ꯑꯁ ꯂꯥꯟꯗꯦꯗꯥ꯫ ꯁꯤꯐꯥꯎ ꯊꯌꯦꯡꯉꯈ꯭ꯔꯦꯗ ꯄꯨꯡ ꯃꯔꯤ ꯃꯉꯥꯗꯧꯅ ꯆꯥꯕ ꯃꯤꯕꯨ ꯂꯩꯗ ꯉꯥ ꯆꯥꯏ ꯍꯥꯏꯔꯥꯒ ꯉꯁꯤꯅꯥ
ꯑꯩꯈ ꯑꯩꯈꯣꯏ ꯑꯣ
ꯍꯥ ꯅꯣꯏꯁꯦ ꯀ꯭ꯔꯤꯁꯦ ꯊꯦꯡꯉ ꯕ꯭ꯔꯟ ꯁꯨꯃꯥꯏꯅ ꯊꯦꯡ ꯊꯦꯡꯉꯒ ꯑꯗꯨꯃꯥꯏꯅ ꯇꯧꯔꯒꯦ ꯎꯝ
ꯍꯪꯗꯦ ꯑꯗꯨꯝ ꯅꯨꯡꯊꯤꯟꯒꯨꯝꯕꯗ ꯑꯈꯣꯏ ꯆꯥꯕ ꯇꯧꯋꯦꯗ
ꯑ ꯑꯥ ꯑꯣ
ꯑꯗꯨꯝ ꯊꯦꯡꯉꯦ ꯉꯟꯅ ꯆꯥꯕ
ꯍꯝ ꯅꯣꯏꯒꯤ ꯃꯤꯁꯤꯡꯗꯨ ꯂꯣꯟ ꯇꯧꯕꯒ ꯑꯩꯈꯣꯏꯁꯨ ꯈꯪꯉꯦꯕ ꯑꯩꯈꯣꯏ ꯅꯛꯅ ꯑꯗꯨꯃꯥꯏꯅ ꯂꯩꯃꯤꯟꯅꯝꯒꯕꯅꯤꯅꯀꯣ꯫ ꯃꯣꯏꯁꯦ ꯊꯦꯡꯉꯁꯤ ꯊꯦꯡ ꯑꯗꯨꯃꯥꯏꯅ ꯆꯥꯕꯅꯦ꯫
ꯄꯨꯡ ꯃꯥꯄꯅ ꯇꯔꯥꯗꯒ ꯆꯥꯛ ꯊꯣꯡꯉꯦꯕ ꯃꯣꯏꯗꯤ꯫
ꯑ
ꯏꯚꯤꯅꯤꯡꯗ ꯃꯣꯏꯁꯦ ꯀꯩꯅꯣꯝꯃ ꯆꯥꯒꯟꯕꯅꯦ ꯆꯥꯒꯕ ꯊꯛꯄ ꯕꯣꯔꯥꯒꯨꯝꯕꯀꯣ꯫
ꯑꯧ ꯏꯚꯤꯅꯤꯡꯗ ꯑꯗꯨꯝ ꯆꯥ ꯍꯣꯡꯕ ꯊꯛ
ꯑꯩꯈꯣꯏꯅ ꯑꯃꯅ ꯑꯗꯨꯃꯥꯏꯅ ꯇꯧꯗꯕ
ꯊꯦꯡꯅꯆꯥꯏ
ꯏꯁ
ꯅꯣꯏꯗ ꯇꯥꯏ
ꯍꯣꯏ ꯆꯥꯔꯦ
ꯅꯨꯄꯤ ꯑꯃ ꯂꯩꯌꯦꯕ
ꯎꯝ
ꯁꯨ ꯑꯗꯨꯝ ꯑꯗꯨꯃꯥꯏꯅ ꯆꯥꯏ ꯑꯌꯨꯛ ꯕ꯭ꯔꯦꯛꯐꯥꯁ ꯇꯧꯗꯦꯕ ꯃꯣꯏꯗꯤ
ꯎꯝ
ꯑꯗꯨꯒ ꯑꯗꯨꯝ ꯂꯩꯔꯦ ꯈꯣꯠ ꯇꯧꯔꯦ ꯑꯗꯒꯤ ꯆꯥꯛꯇꯣ
ꯄꯨꯡ ꯍꯥꯞꯀꯥꯟꯗ ꯆꯥꯛꯁꯥꯏꯌꯦꯕ
ꯆꯥꯛꯅꯥ ꯉꯥꯟꯅ ꯉꯗ ꯑꯗꯨ ꯊꯕꯛꯇ ꯀꯔ ꯃꯥꯟꯅꯖꯒꯅꯤ ꯃꯊꯠꯈ꯭ꯔꯦ ꯑꯃꯨꯛꯀ ꯅꯪꯗꯤ ꯀꯃꯥꯏꯅ ꯇꯥꯕ꯭ꯔꯣ ꯑꯦ ꯕꯦꯕ꯭ꯔ‌ꯦꯁꯟ ꯂꯥꯛꯄ꯭ꯔꯥ
ꯕꯥꯏꯕꯔꯦꯁꯟ
ꯑꯣ ꯍꯧꯖꯤꯛ ꯑꯃꯨꯛꯀ ꯂꯛꯑ‌ꯦꯅ‌ꯦ ꯀꯔꯤꯔꯥ ꯑꯃꯨꯛ ꯊꯝꯒꯔ‌ꯦ ꯋꯥꯔꯤꯁꯦ ꯁꯥꯟꯅꯕ ꯅꯨꯡꯉꯥꯏꯇ꯭ꯔꯦꯗ ꯀꯣꯜ ꯂꯥꯛꯍꯟꯕꯒꯤ ꯎꯝ ꯍꯥꯏꯌ‌ꫭ ꯇꯥꯥꯏ
ꯑꯁꯤ ꯆꯍꯤꯒꯨꯝ ꯔꯤꯒꯨꯂꯦꯁꯟꯗ ꯌꯥꯕ꯭ꯔꯣ
ꯍꯣꯏ ꯌꯥꯗꯕꯅꯦ ꯂꯣꯀꯦꯁꯟꯁꯨ ꯀꯣ ꯑꯗꯨꯃꯥꯏꯅ ꯍꯪꯅꯕ ꯌꯥꯗꯕꯅꯦ ꯆꯍꯤ ꯍꯪꯕꯗꯁꯨ
ꯀꯩ ꯊꯕꯛ ꯇꯧꯔꯤ ꯍꯪ
ꯑꯦꯛꯖꯦꯛ ꯑꯗꯨꯃꯥꯏꯅ ꯍꯥꯏꯗ꯭ꯔꯁꯨ ꯀꯣꯜ ꯌꯥꯏꯀꯣ ꯃꯗꯨ ꯃꯥꯏ ꯑꯦ ꯑꯗꯨꯗꯤ ꯑꯗꯨꯗꯨꯗꯤ ꯌꯥꯗꯤ ꯌꯥꯏꯗ ꯌꯥꯏꯌ‌ꯦ ꯀꯔꯤ ꯍꯣꯠꯅꯔꯤ ꯀꯔꯤꯒꯥꯕꯣ ꯁꯨꯃꯥꯏ ꯁꯦꯔ ꯃ ꯀꯃ ꯂ ꯀ ꯀꯔꯦꯗ
ꯑꯗꯨꯅ
ꯊꯕꯛ ꯀꯟꯅ ꯊꯤꯔꯤ ꯐꯥꯔꯃꯤꯡꯁꯨ ꯑꯗꯨꯃꯥꯏꯅ ꯇꯧꯔꯦ ꯂꯥꯎ ꯎꯔꯦ ꯈꯔ ꯊꯥꯕꯛ ꯊꯤꯅ ꯊꯤꯅ
ꯎꯝ ꯏꯁꯥꯒꯤ ꯇꯧ
ꯍ
ꯄꯨꯖꯥꯕꯅ
ꯎ ꯀꯔꯤꯒꯤ ꯀꯃꯥꯏꯅ
ꯑꯁ ꯊꯕꯛ ꯊꯤꯕ ꯋꯥꯏ
ꯋꯥꯏꯌ‌ꯦ
ꯄꯣꯔꯆꯨꯅꯤꯡꯕ ꯐꯪꯕ ꯋꯥꯏꯑꯦꯕ ꯇ ꯄꯩꯁꯥ ꯂꯩ
ꯃꯥꯅꯦ ꯆꯨꯝꯃ‌ꯦ ꯑꯗꯨꯗꯤ ꯅ ꯅ ꯑꯥ ꯅꯪꯗꯤ ꯀ꯭ꯔꯤ ꯇꯧꯔꯤꯒ‌ꯦ
ꯎꯝ
ꯂꯥꯏꯔꯤꯛ ꯇꯝꯕ ꯂꯣꯏꯔꯕꯣ
ꯑꯦ ꯑꯗꯨꯒ ꯈꯁ ꯍꯣꯏꯔ‌ꯦ ꯊꯕꯛ ꯉꯥꯏꯔꯤ
ꯊꯕꯛ ꯉꯥꯏꯔꯤ ꯑꯦꯛꯖꯥꯝ ꯀꯔꯤ ꯀꯔꯥ ꯑꯗꯨꯃꯥꯏꯅ ꯊꯥꯕ꯭ꯔꯣ ꯎꯨꯕꯤꯔꯣ
ꯑ ꯑꯩꯈꯣꯏꯗꯤ ꯑꯩꯗꯤ ꯂꯥꯏꯟ ꯕꯤꯚꯣ ꯑꯝ
ꯑꯥ ꯑ
ꯀꯣꯂꯦꯁꯇ ꯇꯝꯃꯦ ꯗꯤ ꯑꯦꯝ ꯀꯣꯂꯦꯖ ꯏꯔꯥꯡ ꯁꯥꯔꯇꯤꯐꯤꯀꯦꯠ ꯆꯠꯅꯗꯕ
ꯎꯝ
ꯑꯩꯈꯣꯏꯗꯤ ꯇꯥꯗꯤꯅꯦ ꯗꯤ ꯑꯝ ꯗ ꯑꯗꯨꯃꯥꯏꯅ ꯇꯧꯋꯦ ꯍꯥꯏꯔꯗꯤ
ꯇꯧꯋꯦ ꯌꯥꯝ ꯎꯝ ꯉꯝꯗꯕ ꯍꯥꯏꯕꯗꯤ ꯃꯤ ꯅ ꯇꯧꯕ ꯑꯤꯈꯣꯢꯗꯤ ꯑ ꯁꯥꯏꯠ ꯑ ꯀꯣꯂꯦꯖ ꯑꯣꯏꯅ ꯂꯩꯕꯅꯤꯅꯅꯦ ꯉꯝꯗꯕ ꯑꯩꯈꯣꯏꯒꯤ ꯕꯦꯔꯕꯥ
ꯎꯝ
ꯑꯗꯨꯒꯤ ꯏꯁꯇꯨꯗꯦꯟꯁꯅ ꯌꯨꯅꯤꯌꯟ ꯇꯧꯋꯦ ꯑꯩꯈꯣꯏ ꯀꯗꯤ ꯏꯇꯨꯗꯦꯟ ꯑꯩꯈꯣꯏꯒꯤ ꯀꯣꯔꯁꯀꯤꯗꯤ ꯒꯨꯝꯕ ꯃꯣꯏꯅ ꯑꯩꯈꯣꯏꯒꯤ ꯗꯦꯕ ꯄꯗ꯭ꯔꯦ
ꯄꯦꯔꯥ ꯄꯦꯔꯥꯃꯦꯗꯤꯀꯦꯜ ꯍꯥꯏꯗꯤ ꯀꯔꯝꯕꯂꯝꯕꯔꯣ
ꯎ ꯑ ꯚꯤꯚꯣꯛ ꯑ ꯑ ꯑꯦꯝꯁ ꯑꯣ ꯇꯤ ꯇꯤ ꯑꯥꯔ ꯑꯥꯏ ꯇꯤ ꯂꯦꯞꯇꯦꯛꯅꯤ ꯃꯤꯁꯟꯒꯨꯝꯕ
ꯍꯣꯏ ꯍꯣꯏ ꯇꯦꯡꯁꯟ ꯆꯍꯤ ꯀꯌꯥ ꯇꯝꯒꯦ ꯊ꯭ꯔꯤ ꯏꯔꯁ ꯐꯣꯔ ꯏꯔꯁ
ꯆꯍꯤ ꯑꯩꯈꯣꯏ ꯊ꯭ꯔꯤ ꯊ ꯌꯔ ꯇꯝ ꯊ꯭ꯔꯤ ꯌꯔꯁ ꯇꯨ ꯆꯥꯡꯉꯒ ꯃꯇꯝ ꯃꯥꯡꯉꯒ ꯇꯣꯛ ꯇꯣꯔꯦ ꯍꯥꯏꯕꯗꯤ ꯅꯣꯊꯣꯛꯄꯤꯔꯦ ꯑꯩꯈꯣꯏꯒꯤ ꯔꯦꯖꯤꯁꯇꯥ
ꯎꯝ
ꯗꯤ ꯑꯦꯝ ꯀꯣꯂꯦꯖꯇ ꯑꯃꯨꯛ ꯄꯦꯔꯥꯃꯦꯗꯤꯀꯦꯜ ꯂꯩ ꯍꯥꯏꯗ ꯑꯩꯗꯤ ꯈꯪꯗꯦ ꯍꯥꯏ
ꯑ ꯂꯩꯌꯦ ꯗ
ꯃꯗꯨꯒꯤ ꯀꯣꯔꯁ ꯇꯧꯅꯤꯡꯅꯤꯡꯅꯕ ꯑꯣ ꯑꯣ ꯑꯣ
ꯑ ꯇꯨ ꯊꯥꯎꯖꯟ ꯔ ꯑꯩꯠꯇꯤꯟꯂ ꯑꯗꯒꯤ ꯑꯗꯒꯤ ꯍꯧ ꯑꯅꯧꯕ
ꯅꯪꯒꯤ ꯕꯦꯛꯒ꯭ꯔꯥꯎꯟꯁꯦ ꯌꯥꯝ ꯂꯥꯡꯉꯦꯅꯦ
ꯃꯤ ꯅ ꯑꯉꯥꯡ ꯑꯉꯥꯡ ꯉꯁꯤ ꯁꯟ ꯗꯦꯅꯤ ꯇꯧ
ꯅꯪ ꯅꯪꯀꯣ ꯀꯣꯜ ꯇꯧꯒꯦ ꯍꯥꯏꯗꯤꯀꯣ ꯈꯤꯇꯪ ꯂꯟꯂꯤ ꯑꯣꯏꯕ ꯖꯒꯥꯗꯨꯒ ꯑꯗꯨꯃꯥꯏꯅ ꯇꯧꯕ ꯑ ꯇꯧꯋꯣ
ꯈꯔ ꯍꯥꯟꯅ ꯑꯦ ꯃꯊꯪ ꯑꯗꯨꯒ ꯅꯨꯡꯉꯥꯏꯔꯣꯏꯕ
ꯎꯝ ꯑꯣꯗꯣ ꯑꯃꯨꯛ ꯑꯩꯈꯣꯏꯗ ꯇꯥꯛꯁ ꯑꯃ ꯄꯤꯗꯣꯏꯔꯥ ꯎꯝ
ꯊꯕꯛꯀꯤꯗ ꯃꯔꯝ ꯁꯨ ꯑꯗꯨꯃꯥꯏꯅ ꯍꯪꯕ ꯌꯥꯗꯝꯅꯦ
ꯑꯥꯎ ꯑꯣ ꯑꯣ
ꯅꯪ ꯒ꯭ꯔꯨꯞꯇ ꯌꯥꯎꯒꯗ꯭ꯔꯣ ꯑꯗꯨꯗ ꯅ ꯇꯣꯏꯅ ꯄꯥꯎꯗꯨꯗ ꯔꯨꯜꯁ ꯑꯦ ꯔꯤꯒꯨꯂꯦꯁꯟꯗ ꯃꯇꯥꯡ ꯃꯇꯥꯡꯗ ꯄ꯭ꯔꯣꯖꯦꯛ ꯀꯣꯑꯣꯗꯤꯅꯦꯇꯔꯅꯀꯣ
ꯇꯣ ꯑꯗꯨꯝꯕ ꯑꯥ
ꯍꯧꯖꯤꯛ ꯊꯥꯔꯛꯄꯒꯨꯝꯗꯧꯅꯦ ꯇꯦꯅꯤꯁ ꯒꯦꯝ ꯍꯥꯏꯗꯣ
ꯑꯣ ꯌꯦꯡꯒꯦ
ꯗꯨꯃꯥꯏꯟ ꯇꯧꯕꯅꯦ